ꯍꯜꯂꯣ
ꯇꯥꯕ꯭ꯔꯣ
ꯇꯥꯏꯌꯦ
ꯀꯩꯗꯧꯔꯤꯅꯣ ꯅꯣꯛꯀꯅꯣꯍꯦ ꯐꯣꯟ ꯍꯦꯛ ꯄꯥꯏꯕꯒ ꯅꯣꯛꯢꯗꯣꯀꯩꯅꯣ ꯀꯩꯗꯧꯔꯤꯒꯦ
ꯏꯟꯁꯥꯡ ꯊꯣꯡꯉꯤꯌꯦ
ꯑꯦ ꯅꯪ ꯌꯦꯟꯖꯥꯡ ꯊꯣꯡꯉꯔꯥ
ꯑ ꯉꯁꯥꯏ ꯎꯝ ꯍꯤꯡꯒꯣꯜꯗꯒꯤ ꯂꯧꯔꯛꯄ ꯈꯥꯃꯦꯟ ꯑꯈꯥꯕꯒ
ꯎꯝ
ꯎꯝ ꯀꯔꯤ ꯍꯥꯏꯕ꯭ꯔꯥ ꯈꯥꯃꯦꯟ ꯑꯁꯥꯡꯕꯗꯣ
ꯍ ꯍꯣꯏ ꯈꯪꯃꯦꯟ ꯑꯁꯥꯡꯕꯗꯣ
ꯑꯈꯥꯕꯒ ꯑꯁꯥꯡꯕꯒ ꯎ ꯃꯔꯣꯛ ꯑꯇꯦꯛꯄꯗꯣ ꯃꯔꯣꯛ ꯑꯁꯥꯡꯕꯗꯣ ꯑꯗꯣ
ꯀꯥꯡꯁꯣꯏ ꯁꯥꯎꯅꯤꯗ
ꯎꯝ ꯀꯥꯡꯁꯣꯏꯔꯥ ꯈꯪꯗꯦ
ꯑꯩ ꯑꯩꯁꯨ ꯆꯠꯅꯤꯡꯉꯤꯗ
ꯂꯥꯑꯣ
ꯅꯪꯅ ꯊꯣꯡꯕ ꯀꯥꯡꯁꯣꯏ ꯀꯩꯀꯥ ꯆꯥꯕ ꯐꯪꯗ꯭ꯔꯤꯌꯦ ꯐꯪꯉꯤꯗ ꯅꯪ ꯃꯃꯥꯡꯒꯤ ꯀꯩꯅꯣꯗ ꯐꯧ ꯂꯧ ꯂꯧ ꯌꯩꯕ ꯂꯧ ꯌꯩꯕ ꯊꯣꯡꯕꯩ ꯏꯟꯖꯥꯡꯗꯣ
ꯀꯥꯡꯁꯣꯏ ꯊꯣꯡꯗꯦ ꯊꯣꯡꯕ꯭ꯔꯥ ꯑꯣ ꯊꯣꯡꯉꯦ ꯊꯣꯡꯉꯦ ꯎꯝ ꯎꯝ
ꯑꯗꯨ ꯍꯥꯎꯋꯦ
ꯑꯗꯨꯒꯤ ꯃꯤꯡꯗꯣ ꯀꯩ ꯀꯩꯅꯣ ꯈꯪꯗꯦꯅꯦ
ꯈꯥꯃꯦꯟ
ꯈꯝꯃꯦ ꯅꯠꯇꯦꯍꯦ ꯀꯩꯅꯣꯒꯤ ꯃꯅꯥ ꯃꯅꯥꯑꯣ ꯀꯩꯋꯣ ꯃꯄꯥꯜꯂꯣ ꯊꯣꯡꯏꯗꯨꯗꯤ ꯍꯧꯕꯗꯣ ꯅꯣꯏ ꯍꯤꯡꯒꯣꯜ ꯃꯃꯥꯡꯗ ꯍꯧꯕꯗꯣ ꯇꯨꯝ ꯍꯧꯔꯤꯕꯣꯗꯣ ꯈꯪꯗꯦ ꯑꯩꯌꯦ ꯅꯣꯏ ꯃꯄꯥꯟꯒꯤ ꯆꯥꯛꯈꯨꯝꯒꯤ ꯃꯅꯥꯛꯇ ꯀꯩꯅꯣ ꯍꯧꯏꯗꯨꯗꯤ ꯑꯩꯈꯣꯏꯒꯤ ꯅꯨꯡꯁꯤꯠꯀ ꯐꯕꯗꯣ ꯊꯛ ꯊꯥꯛꯑꯒ ꯃꯍꯤ ꯊꯛ ꯊꯛ ꯀꯥꯟꯗ
ꯈꯪꯗꯤꯅꯦ
ꯑꯌꯥ ꯈꯪꯗꯦ ꯍꯥꯌꯦ ꯅꯣꯏ ꯍꯣꯔꯦꯟ ꯍꯣꯔꯦꯟ ꯊꯣꯛꯂꯛꯒ ꯌꯦꯡꯉꯣ ꯑꯗꯨꯗ ꯍꯧꯕꯅꯤ ꯂꯧ ꯌꯩꯕ ꯅꯨꯃꯤꯠꯇ ꯅꯪ ꯍꯣꯏ ꯂꯧ ꯌꯩꯕ ꯀꯣꯐꯥꯏ ꯅꯠꯇꯦ ꯑꯩꯈꯣꯏꯒꯤ ꯄꯨꯛ ꯄꯨꯛ ꯅꯨꯡꯁꯤꯠ ꯐꯕ꯭ꯔꯥ ꯈꯪꯗꯦ ꯅꯨꯡꯁꯤꯁꯨ ꯐꯕꯅꯦ ꯄꯨꯛ ꯅꯥꯔ ꯀꯥꯟꯗ ꯇꯥ ꯃꯍꯤ ꯊꯛꯄꯗꯣ ꯈꯪꯅꯕ꯭ꯔꯣ ꯑꯁ ꯑꯁꯤꯄꯥꯎ ꯈꯪꯗꯗꯤ ꯂꯣꯏꯔꯦ ꯅꯣꯏ ꯃꯇ ꯄꯥꯟꯒꯤ ꯆꯥꯛꯈꯨꯝꯒꯤ ꯖꯤꯡꯒꯥ ꯈꯥꯕ ꯀꯩꯅꯣ ꯖꯤꯡꯒꯥ ꯖꯤꯡꯒꯥꯗ ꯈꯪꯕ꯭ꯔꯥ ꯑꯗꯨꯒꯤ ꯖꯒꯥꯗ ꯍꯧꯏꯗꯨꯗꯤ ꯄꯤ
ꯑꯗꯣ ꯈꯪꯗꯗꯤ ꯂꯣꯏꯔꯦ ꯂꯧ ꯂꯧ ꯌꯩꯕ ꯅꯨꯃꯤꯠꯇꯨ ꯀꯩ ꯏꯟꯖꯥꯡ ꯊꯣꯡꯒꯦ ꯑꯝꯇ ꯅꯤꯡꯁꯤꯡꯉꯣꯅꯦ
ꯅꯪ ꯑꯗꯨꯗꯤ ꯑꯥ ꯌꯦꯟ ꯊꯣꯡꯉꯤꯗꯨꯗꯤ
ꯌꯦꯟ ꯊꯣꯡꯕꯒ ꯀꯩꯅꯨ ꯊꯣꯡꯉꯤꯗꯨꯗꯤ ꯀꯥꯡꯁꯣꯏ ꯊꯣꯡꯗꯕ꯭ꯔ ꯑꯗꯨ ꯅꯨꯃꯤꯠꯇꯣ ꯊꯣꯡꯕꯅꯤꯗ
ꯑꯩꯁꯨ ꯀꯥꯎꯏ ꯊꯣꯡ ꯊꯣꯡꯕ ꯃꯥꯜꯂꯤ ꯍꯣꯏꯅꯦ ꯑꯗꯨ ꯑꯗꯨ ꯑꯗꯨ ꯊꯣꯡꯗ꯭ꯔꯣ ꯍꯥꯎꯋꯦ ꯑꯗꯣ
ꯈꯪꯗꯦ ꯑꯩ
ꯍꯥꯎ ꯑꯦ ꯅꯪ ꯊꯣꯡꯉꯤꯗꯨꯗꯤ ꯑꯗꯣ ꯊꯣꯡꯗꯕ꯭ꯔꯣ
ꯊꯣꯡꯗꯦ
ꯏꯁ ꯊꯣꯡꯗꯦ ꯀꯥꯏꯅ ꯁꯤꯁ
ꯈꯪꯗꯦ ꯑꯩ ꯈꯥꯃꯦꯟ ꯊꯣꯡꯕ ꯅꯠꯇ꯭ꯔꯣ ꯑꯦ ꯑꯥ ꯈꯥꯃꯦꯟꯒ ꯀꯥꯡꯁꯣꯏ ꯊꯣꯡꯉꯦꯀꯣ
ꯑꯗꯨꯁꯨ ꯍꯥꯏꯖꯂꯤ ꯁꯦꯔꯥꯟ ꯇꯨꯔꯥꯟ ꯎꯝ ꯑꯗꯣ ꯑꯗꯨ ꯍꯥꯎꯋꯦ ꯍꯣꯏ ꯃꯊꯪ ꯂꯥꯛ ꯂꯥꯛꯄ ꯊꯣꯡꯒꯦ ꯄꯥꯛ ꯂꯥꯛꯄ ꯐꯪꯉꯔꯣꯏ
ꯎꯝ
ꯑꯩꯈꯣꯏꯗꯤ ꯎꯅꯕ ꯃꯇꯝꯁꯨ ꯀꯌꯥ ꯐꯪꯗꯦ ꯄꯥꯛ ꯂꯥꯛꯄ ꯐꯪꯗꯦ ꯅꯪꯁꯨ ꯄꯥꯛ ꯂꯥꯛꯇꯦ
ꯏꯁ ꯑꯩ ꯊꯕꯛ ꯆꯤꯟꯕꯅꯤꯅ ꯀꯥꯏꯅ
ꯆꯤꯟꯂꯦ ꯃꯅꯝꯗꯤ ꯅꯨꯡꯁꯤꯌꯦ ꯀꯩ ꯅ‌ꯣ ꯎꯝ
ꯀꯔꯤ ꯂꯐꯨ ꯁꯤꯡꯖꯨꯗꯣ ꯈꯪꯕ꯭ꯔꯥ
ꯍ‌ꯣꯏꯅꯦ
ꯂꯐꯨ ꯁꯤꯡꯖꯨꯗ ꯍꯥꯎꯕꯅꯦ ꯁꯤ ꯃꯅꯥꯁꯦ ꯑꯗꯨꯒ ꯌꯣꯟꯆꯥꯛ ꯌꯣꯟꯆꯥꯛ ꯑꯃꯦꯠꯄꯗꯁꯨ ꯍꯥꯎꯕꯅ‌ꯦ
ꯃꯄꯥꯟꯗꯣ ꯑꯩꯈꯣꯏ ꯃꯣꯔ‌ꯣꯛ ꯃꯦꯞꯄꯗꯒꯅꯦ ꯃꯣꯔ‌ꯣꯛ ꯃꯦꯞꯄꯗ ꯀꯣꯜꯂꯒ ꯑꯗꯨꯝ ꯆꯥꯕ ꯍꯥꯎꯋꯦ ꯃꯅꯥꯗꯨꯒ
ꯎꯝ ꯍꯥꯎꯌ‌ꯦ
ꯍꯥꯎꯕꯅ‌ꯦ ꯍꯥꯎꯕꯅ‌ꯦ
ꯅꯣꯏ ꯀꯩ ꯏꯟꯁꯥꯡ ꯊꯣꯡꯉꯝꯒꯅꯤ
ꯈꯪꯗ‌ꯦꯗ ꯍꯋꯥꯏ ꯉꯁꯥꯏꯁꯨ ꯍꯋꯥꯏ ꯊꯣꯡꯉꯦ ꯍꯋꯥꯏ ꯀꯪꯇꯛ ꯐꯖꯅ ꯊꯣꯡꯉꯤꯗ ꯇꯣꯏꯗꯦꯕ ꯀ‌ꯣ ꯀꯨꯀꯔꯗ ꯀꯥꯝꯃꯒ ꯇꯣꯏꯔꯒ ꯊꯣꯡꯉꯗꯤ ꯍꯥꯎꯒꯗꯕ ꯑꯩꯈ‌ꯣꯏꯗꯤ ꯃꯔꯨ ‌ꯗ‌ꯣ ꯌꯥꯝ ꯀꯜꯂꯦꯕ
ꯍꯥꯎꯇꯦ ꯍꯟꯗꯛ ꯃꯦꯁ ꯃꯦꯁ ꯃꯦꯁ ꯄꯥꯏꯕ ꯑꯅꯤꯗ‌ꯣ ꯀꯌꯥ ꯍꯥꯎꯇ‌ꯦꯕ
ꯎꯝ
ꯉꯁꯤ ꯇꯥꯡ ꯑꯃꯀꯣ ꯃꯤ ꯑꯅꯤ ꯑꯅꯧꯕ ꯑꯃꯨꯛ ꯄꯥꯏꯔꯦꯕ ꯖꯨꯟ ꯖꯨꯟꯗ ꯄꯥꯏꯔꯝꯕ ꯑꯅꯤꯗꯨꯗꯤ ꯍꯥꯎꯋꯦ ꯃꯣꯏꯅ ꯃꯣꯏꯅ ꯁꯤꯟꯕꯁꯤꯗꯤ ꯍꯥꯎꯋꯦꯕ ꯅꯠꯇꯦ ꯔꯣꯇꯦꯁꯟꯅꯦ ꯊꯥ ꯊꯥꯒꯤ ꯁꯤꯜꯂ ꯁꯤꯜꯂ ꯑꯗꯨꯝ ꯄꯥꯏꯕꯅꯦꯕ
ꯎꯝ
ꯃꯦꯛꯁꯅ ꯄꯥꯏꯕꯁ‌ꯦ ꯋꯥꯕꯅꯦꯕ ꯏꯟꯖꯥꯡ ꯅꯥꯄꯤ ꯂꯩꯕ ꯈꯣꯠꯄ ꯁꯤꯟꯗꯣꯛ ꯁꯤꯟꯖꯤꯟꯗꯣ ꯑꯗꯨꯝ ꯋꯥꯕꯅꯦꯕ
ꯎꯝ
ꯑꯗꯨꯒꯤ ꯁꯨꯝ ꯁꯦꯜꯂ ꯁꯦꯜꯂ ꯇꯧ ꯇꯥꯍꯟꯕꯅꯤꯗ
ꯎꯝ ꯅꯪ ꯑꯗꯨ ꯑꯣꯏꯔꯁꯨ ꯌꯥꯝ ꯋꯥꯔꯝꯃꯣꯏꯗ ꯍꯧꯖꯤꯛꯇꯤ ꯒ꯭ꯌꯥꯁꯅ ꯅ ꯊꯣꯡꯕꯅꯤꯅ
ꯗꯦ ꯊꯣꯡꯕꯗꯤ ꯃꯣꯏ ꯊꯣꯡꯗꯦꯕ ꯊꯣꯡꯕꯩ ꯇꯣꯉꯥꯟꯅ ꯃꯤ ꯂꯩꯌꯦꯕ
ꯑꯣ
ꯃꯣꯏꯅ ꯍꯥꯏꯗꯤ ꯁꯤꯟꯕ ꯈꯣꯠꯄ ꯏꯟꯖꯥꯡ ꯅꯥꯄꯤ ꯀꯩ ꯀꯩ ꯊꯣꯡꯁꯤꯒꯦ ꯈꯣꯠꯀꯦ ꯑꯗꯨꯒꯨꯝꯕꯗꯣ ꯃꯣꯏꯅ ꯁꯤꯟꯕꯅꯦꯕ ꯊꯣꯡꯕꯩꯗꯤ ꯇꯣꯉꯥꯟꯅ ꯕꯥꯃꯣꯟ ꯅꯦꯛꯑꯦꯕ
ꯎꯝ ꯈꯪꯉꯦ ꯑꯗꯨ ꯑꯣꯏꯔꯁꯨ ꯊꯣꯡꯕꯗꯨꯅ ꯍꯥꯎꯅ ꯊꯣꯡ ꯕꯤꯔꯗꯤ ꯐꯩꯗꯅ
ꯍꯣꯏ ꯑꯗꯨ ꯑꯣꯏꯔꯁꯨ ꯃꯣꯏ ꯁꯤꯟꯕ ꯃꯤꯁꯤꯡꯗꯨꯅ ꯑꯗꯨꯃꯥꯏꯅ ꯇꯧ ꯑꯗꯨꯃꯥꯏꯅ ꯇꯧ ꯁꯤ ꯇꯧꯔꯁꯤ ꯁꯤꯟꯕ ꯂꯥꯡꯕꯗꯣ ꯍꯩꯔꯗꯤ ꯑꯗꯨꯝ ꯍꯥ ꯍꯥꯎꯕꯅꯦꯕ
ꯎꯝ
ꯉꯔꯥꯡꯗꯤ ꯑꯔꯣꯏꯕ ꯅꯨꯃꯤꯠꯅꯤꯅ ꯌꯦꯔꯨꯝ ꯑꯅꯤꯅꯤ ꯄꯤꯖꯔꯦ ꯌꯦꯔꯨꯝ ꯊꯣꯡꯕꯅꯦꯕ ꯉꯁꯤ ꯑꯍꯟ ꯑꯍꯥꯟꯕ ꯍꯟꯗꯛ ꯊꯥꯒꯤ ꯑꯍꯥꯎꯕ ꯆꯥꯗ꯭ꯔꯤ ꯍꯌꯦꯡꯔ ꯍꯪꯆꯤꯠꯂ ꯆꯥꯗꯧ ꯃꯥꯜꯂꯦ
ꯎꯝ ꯍꯞꯇꯥ ꯈꯨꯗꯤꯡꯒꯤ ꯆꯥꯕ ꯌꯥꯕꯅꯤꯀꯣ ꯀꯔꯤꯔꯥ ꯈꯪꯗꯦ ꯑꯗꯨ ꯑꯣꯏꯔꯁꯨ ꯌꯦꯔꯨꯝꯗꯤ ꯏꯟꯁꯥꯡ ꯑꯍꯥꯎꯕ ꯅꯠꯇꯦꯗꯅ
ꯅꯠꯇꯦ ꯅꯠꯇꯦ ꯅꯠꯇꯦ ꯌꯦꯔꯨꯝꯗꯤ ꯀꯥꯏꯗꯩ ꯏꯟꯖꯥꯡ ꯑꯍꯥꯎꯕ ꯆꯤꯡꯕꯅ‌ꯣ ꯌ‌ꯦꯔꯨꯝꯗꯤ
ꯎꯝ
ꯌ‌ꯦꯔꯨꯝ ꯀꯥ ꯀꯌꯥ ꯐꯪꯗ꯭ꯔꯦ ꯑꯩꯗꯤ ꯌꯦꯔꯨꯝ ꯍꯥꯏꯔꯒ ꯌꯦꯔꯨꯝ ꯑꯣꯝꯂꯦꯠꯇꯣ ꯍꯥꯎꯋꯦ ꯑꯩꯒꯤꯗꯤ ꯌꯦꯔꯨꯝ ꯉꯧꯕꯗꯣ
ꯎꯝ
ꯌꯦꯔꯨꯝ ꯑꯣꯝꯂ‌ꯦꯠ ꯑꯩꯈꯣꯏꯒꯤ ꯃꯄꯥꯡ ꯃꯄꯥꯡ ꯉꯧꯔꯒ ꯆꯥꯕꯗ‌ꯣ ꯍꯥꯎꯋꯦ
ꯎꯝ ꯍꯥꯎꯋ‌ꯦ
ꯅꯣꯡꯃ ꯐꯖꯅ ꯉꯧꯔ ꯆꯥꯁꯤ
ꯆꯥꯔꯤꯗꯨꯗꯤ
ꯆꯥꯗꯤ
ꯆ ꯆ ꯑꯈꯣꯏꯗ ꯆꯥꯛ ꯕ‌ꯣ ꯎꯝ
ꯅꯣꯡꯃ ꯈꯔ ꯈꯔ ꯌꯥꯝ ꯆꯥꯁꯦꯕ
ꯎꯝ
ꯑꯣꯝꯂꯦꯠꯇ‌ꯣ ꯑꯩꯈꯣꯏꯒꯤ ꯇꯣꯏꯔ ꯉꯧꯕꯗꯤ ꯍꯥꯎꯗꯤ ꯍꯥꯎꯋꯦꯕꯨ ꯑꯩꯅ ꯑꯗꯨ ꯀꯌꯥ ꯄꯥꯝꯗꯦ ꯊ‌ꯣꯏꯒꯤ ꯃꯄꯥ ꯍꯥꯏꯇꯥꯔꯦꯀꯣ ꯑꯗꯨ ꯍꯥꯎꯋꯦꯕ ꯄꯥꯛ ꯄꯥꯛ ꯄꯥꯛ ꯇꯧꯕꯗꯣ
ꯎꯝ
ꯏꯟꯖꯥꯡ ꯃꯨꯟꯈꯤꯔꯣꯏꯗ꯭ꯔꯣ ꯃꯨꯟꯗꯧꯔꯕꯣ
ꯃꯨꯜꯂꯦ ꯊꯥꯡꯗꯕꯤꯈ꯭ꯔꯦ
ꯑꯣ ꯑꯗꯨꯒ ꯃꯣꯔꯣꯛ ꯃꯣꯔꯣꯛ ꯃꯣꯔꯣꯛ ꯃꯦꯞꯄꯁꯨ ꯇꯧꯕ꯭ꯔꯣ
ꯇꯧꯗꯦ
ꯑꯩꯅ ꯍꯥꯏꯕꯗꯨ ꯇꯧꯔꯝꯦ ꯑꯁꯥꯡꯕꯗꯣ ꯃꯔꯣꯛ ꯑꯁꯥꯡꯕꯗꯣ ꯂꯧꯔꯒ ꯍꯥꯞꯄꯣ ꯀꯩꯅꯣꯗꯣ ꯂꯩꯔꯤꯕ ꯅꯠꯇ꯭ꯔꯣ ꯃꯅꯝ ꯅꯨꯡꯁꯤꯕꯗ‌ꯣ ꯁꯥꯗ꯭ꯔꯁꯨ ꯑꯗꯨ ꯃꯔꯛꯇ ꯃꯣꯔꯣꯛ ꯁꯥꯅꯕ ꯎ ꯃꯣꯔꯣꯛꯇꯣ ꯈꯔ ꯍꯥꯞꯄ‌ꯣ ꯑꯗꯨꯒ ꯃꯅꯥ ꯀꯔꯤ ꯃꯅꯥꯗꯣ ꯃꯔꯣꯏ ꯃꯅꯥꯗꯣ ꯌꯥꯝ ꯅꯨꯡꯁꯤꯕꯗꯣ ꯑꯗꯨ ꯆꯥꯏꯁꯤꯜꯂꯗꯤ ꯑꯁ
ꯃꯔꯣꯏꯁꯨ ꯂꯩꯇꯦ
ꯑꯣ ꯂꯣꯝꯕ ꯂꯣꯝꯕ ꯀꯧꯕꯅꯦ ꯂꯣꯝꯕꯗꯣ
ꯂꯣꯝꯕ ꯈꯪꯉꯦ ꯈꯪꯉꯦ
ꯑꯣ ꯑꯗꯣ ꯌꯥꯝ ꯄꯛꯅꯕꯅꯦꯍꯦ ꯑꯗꯨꯨꯒꯤ ꯃꯣꯔꯣꯛ ꯑꯁꯥꯡꯕ ꯃꯦꯠꯄꯗ
ꯎꯝ ꯅꯍꯥꯟ ꯆꯥꯔꯤꯗꯨꯗꯤ
ꯍꯣꯏꯅꯦ ꯆꯥꯏꯕ ꯑꯗꯨ ꯍꯥꯎꯋꯦꯕ
ꯎꯝ
ꯑꯩꯗꯤ ꯂꯧꯗꯒ ꯆꯠꯂ‌ꯦ ꯑꯩꯈꯣꯏ ꯑꯉꯥꯡ ꯑꯣꯏꯔꯤꯉꯩꯗꯀꯣ ꯂꯧꯕꯨꯛ ꯆꯤꯡ ꯆꯤꯡ ꯆꯤꯡꯒꯤ ꯂꯧꯗꯒ ꯆꯠꯂꯗꯤ
ꯃꯣꯔꯣꯛ ꯑꯁꯥꯡꯕꯗꯣ ꯑꯗꯨꯝ ꯍꯤꯡꯅ ꯑꯗꯨꯝ ꯁꯦꯠꯂꯅꯤ ꯁꯤꯡꯖꯨ ꯇꯧꯕꯗꯣ ꯁꯤꯡꯖꯨ ꯇꯧꯔ ꯅꯤ ꯀꯩ ꯃꯅꯥ ꯃꯁꯤꯡ ꯑꯩꯈꯣꯏꯒꯤ ꯁꯤꯡ ꯃꯅꯥꯋ‌ꯣ ꯀꯩꯅꯣ ꯍꯥꯞꯄꯅꯤ ꯑꯗꯒꯤ ꯑꯗꯨ ꯃꯅꯥꯗ‌ꯣ ꯇꯣꯠꯂꯒ ꯁꯦꯝꯕꯒꯣ ꯑꯁ ꯌꯥꯝ ꯍꯥꯎꯕꯅ‌ꯦ ꯑꯩꯈꯣꯏ ꯏꯃꯥ ꯍꯣꯏꯅ ꯁꯦꯝꯕꯤꯕꯗꯣ
ꯎꯝ ꯊꯥꯎꯋꯦ
ꯌꯥꯝ ꯍꯥꯎꯋꯦ ꯌꯥꯝ ꯍꯥꯎꯕꯅ ꯂꯧ ꯏꯁ ꯂꯧ ꯆꯠꯄꯁꯨ ꯌꯥꯝ ꯅꯨꯡꯁꯤꯕꯅꯤꯅ‌ꯦ ꯆꯤꯡꯗ ꯆꯠꯂꯒ ꯀꯣ
ꯎꯝ ꯑꯩꯗꯤ ꯀꯩꯅꯣ ꯆꯨꯖꯥꯛ ꯃꯇꯝꯗꯒ ꯊꯕꯤ ꯃꯇꯝꯗ ꯆꯠꯅꯤꯡꯉꯦ
ꯍꯣꯏ ꯆꯠꯁꯦ ꯅꯣꯡꯃ ꯆꯠꯁꯦ
ꯑꯦ ꯅꯣꯏ ꯂꯧ ꯂꯩꯗ꯭ꯔꯒ
ꯆꯨꯖꯥꯛ ꯍꯥꯏꯔꯒ ꯑꯩꯈꯣꯏ ꯂꯩꯕ ꯀꯣꯠꯇꯔ ꯅꯥꯀꯥꯟꯗ ꯃꯣꯏ ꯇꯧꯕꯁꯤ ꯆꯨꯆꯥꯛ ꯌꯥꯝ ꯍꯧꯋꯦ ꯍꯧꯖꯤꯛꯁꯦ ꯑꯩꯒꯤ ꯑꯥꯛꯗ ꯍꯧꯖꯤꯛ ꯂꯩ
ꯆꯤꯒꯤꯔ
ꯍꯣꯏ
ꯆꯤꯡꯒꯤ
ꯑꯦ ꯌꯥꯝ ꯄꯥꯜꯂꯌꯦ
ꯆꯤꯡꯒꯤꯔꯥ ꯍꯥꯏꯕꯅꯦ
ꯍꯣꯏ ꯆꯤꯡꯒꯤꯅꯦ ꯑꯩ ꯍꯣꯔꯦꯟ ꯐꯣꯇꯣ ꯀꯥꯞꯄꯒ ꯊꯥꯔꯛꯒꯦꯀꯣ ꯎꯝ ꯌꯥꯝ ꯌꯥꯝꯃꯦ ꯍꯧꯔꯤꯁꯦ ꯁꯤ ꯈꯔ ꯈꯔ ꯌꯥꯔꯛꯑꯅꯤ ꯏꯄꯥꯥꯒꯤꯗꯤ ꯌꯥꯗ꯭ꯔꯦ ꯌꯥꯔꯗꯤ ꯃꯣꯏ ꯂꯣꯏ ꯍꯦꯛꯇꯣꯛꯇꯧ ꯃꯥꯂꯦ ꯃꯥ ꯊꯥꯏꯌꯦ ꯁꯤꯗ
ꯑꯩꯅ ꯃꯥꯏꯔꯦꯟ ꯆꯥꯅꯤꯡꯉꯦ ꯃꯥꯏꯔꯦꯟ ꯑꯄꯤꯛꯄꯔꯣ
ꯑꯄꯤꯛꯕ ꯃꯥꯏꯔꯦꯟ ꯑꯥꯁ꯭ꯋꯥꯏꯗ ꯄꯥꯜꯂꯝꯕꯁꯨ ꯍꯦꯛꯈ꯭ꯔ ꯃꯥꯜꯂꯦ ꯃꯤ ꯃꯤꯅ ꯍꯦꯛꯀꯅꯤꯅ ꯃꯇꯥꯏꯗ
ꯄꯥꯜꯂꯝꯕꯅꯦ
ꯎꯝ
ꯁꯥꯏꯗ ꯅꯍꯥꯟꯃꯨꯛ ꯀꯣꯕꯤꯒ ꯃꯌꯥꯝ ꯊꯥꯕꯗꯣ
ꯌꯥꯝ ꯅꯧꯔꯁꯨ ꯍꯥꯎꯗꯣꯏꯗ ꯃꯥꯏꯔꯦꯟꯗꯨꯀꯣ ꯈꯔ ꯀꯟꯕ ꯀꯥꯟꯗ ꯃꯨꯟꯁꯨ ꯃꯨꯟꯗꯕ ꯑꯗꯨ ꯍꯥꯎꯋꯦꯕ ꯃꯨꯜꯂꯁꯨ ꯍꯥꯎꯇꯦꯕ
ꯃꯥꯏꯔꯦꯟ ꯃꯔꯤ ꯆꯠꯂꯦ ꯑꯩꯅ ꯑꯃꯨꯛ ꯅꯉꯣꯟꯗ ꯀꯩꯅꯣ ꯊꯥꯔꯛꯄꯗꯣ ꯀꯣꯕꯤꯒ ꯊꯥꯔꯒ ꯌꯥꯝ ꯐꯩ ꯐꯩ ꯊꯥꯔꯛꯄꯗꯣ ꯈꯪꯕ꯭ꯔꯥ ꯑꯗꯨꯒꯤ ꯖꯒꯥꯗꯨ ꯂꯣꯏꯅ ꯁꯦꯡ ꯍꯜꯂꯒ ꯃꯣꯏ ꯁꯦꯡꯗꯣꯛ ꯍꯜꯂꯒ ꯀꯩꯅꯣ ꯇꯧꯋꯦꯕ ꯑꯗꯨꯒꯤ ꯆꯨꯖꯥꯛ ꯐꯥꯏ ꯃꯦꯏꯔꯦꯟ ꯃꯔꯤ ꯆꯠꯂꯦ ꯁꯤꯡꯁꯨ ꯃꯔꯛ ꯃꯔꯛꯇ ꯊꯥꯏꯌꯦ ꯁꯤꯡ ꯃꯅꯥꯁꯨ ꯁꯤꯡꯕꯅ ꯁꯤꯡꯕꯅ ꯑꯩꯁꯨ ꯃꯅꯤꯡꯗ ꯊꯥ ꯑꯩꯒꯤ ꯃꯅꯤꯡꯗ ꯁꯤꯡ ꯍꯣꯏ
ꯌꯥꯝ ꯐꯔꯦꯕ ꯃꯐꯝ ꯑꯃ ꯑꯅꯤ ꯑꯍꯨꯝ ꯃꯔꯤ ꯃꯉꯥ ꯃꯉꯥ ꯑꯣꯏꯔꯝꯒꯅꯤ ꯋꯥꯟ ꯇꯨ ꯎꯝ ꯑꯃ ꯑꯅꯤ ꯑꯍꯨꯝ ꯃꯔꯤ ꯃꯉꯥ ꯇꯔꯨꯛ ꯃꯐꯝ ꯇꯔꯨꯛ
ꯁꯤꯡ ꯁꯤꯡ ꯌꯣꯜꯂꯀꯥꯟꯗ ꯐꯖꯅ ꯇꯥꯜꯂꯒ ꯑꯦ ꯇꯥꯟꯕ ꯃꯇꯝꯗ ꯐꯖꯅ ꯇꯥꯜꯂꯒ ꯑꯃꯨꯛ ꯌꯣꯜꯂꯗꯤ ꯄꯩꯁꯥ ꯌꯥꯝ ꯂꯥꯛꯑꯅꯤꯅ ꯑꯃꯨꯛꯀꯣ
ꯎꯝ
ꯐꯩꯌꯦ ꯐꯩꯌꯦ
ꯑꯩꯈꯣꯏ ꯈꯨꯟꯗꯗꯤ ꯑꯩꯈꯣꯏꯅ ꯌꯥꯝꯒꯅꯤ ꯊꯥꯕꯗꯣ
ꯍꯣꯏ ꯑꯗꯨꯃꯥꯏꯅ ꯇꯧꯒꯗꯕꯅꯦ ꯈꯔ ꯇꯧꯔꯗꯤ ꯑꯩꯈꯣꯏꯅ ꯋꯥꯅ ꯁꯨꯖꯔꯁꯨ ꯍꯌꯦꯡꯋꯥꯏ ꯃꯍꯩ ꯂꯧꯔꯀꯥꯟꯗꯗꯤ
ꯕꯣꯔꯥ ꯑꯍꯨꯝꯃꯨꯛ ꯑꯣꯏꯔꯝꯒꯅꯤ ꯑꯩꯈꯣꯏꯅ ꯊꯥꯕꯗꯣ
ꯑꯗꯨꯐꯥꯎ ꯅꯣꯏ ꯀꯩꯅꯣ ꯇꯧꯏꯗ ꯆꯥꯎꯃꯜꯂꯤꯕ ꯊꯥꯕꯗꯣ ꯄꯤꯁ ꯃꯆꯥ ꯈꯔ ꯈꯔ ꯇꯧꯔꯒ ꯊꯥꯔꯗꯤ ꯍꯦꯂꯦ
ꯎꯝ ꯀꯔꯤ ꯍꯥꯏꯁꯤꯔ ꯃꯥꯒꯤ ꯑꯃꯨꯛ ꯁꯤꯡ ꯑꯣꯟꯒꯗꯕꯗꯣ ꯑꯗꯨ ꯆꯥꯎꯋꯦ ꯍꯥꯏꯕꯁꯦ ꯏꯁꯤꯡ ꯇꯥꯕ ꯍꯥꯏꯔꯥ ꯈꯪꯗꯦ ꯑꯗꯨ ꯆꯥꯎꯋꯦ ꯍꯥꯏꯌꯦꯕ ꯄꯤꯛꯅ ꯊꯥꯔꯗꯤꯀꯣ ꯁꯤꯡꯗꯨꯁꯨ ꯄꯤꯛꯑꯦꯕ
ꯎꯝ ꯁꯤꯡ ꯇꯥꯕ ꯃꯇꯝꯗ ꯑꯩ ꯂꯥꯛꯀꯦꯀꯣ ꯑꯃꯨꯛ
ꯎꯝ ꯂꯥꯛꯑꯣ ꯅꯪ ꯅꯪꯒꯤ ꯊꯥꯕꯤꯕꯅꯤꯅꯦ
ꯅꯪꯅ ꯊꯥꯕ ꯖꯒꯥꯗꯣ ꯈꯪꯕ꯭ꯔꯥ
ꯈꯪꯉꯤ
ꯅꯍꯥꯟ ꯑꯩꯈꯣꯏ ꯏꯃꯥ ꯏꯅꯦ ꯑꯅꯤꯅ ꯑ ꯅꯥꯄꯤ ꯁꯦꯡꯕ ꯀꯥꯟꯗꯀꯣ
ꯎꯝ
ꯌꯥꯝ ꯐꯍꯧꯔꯦ ꯐꯣꯇꯣ ꯀꯥꯞꯂꯛꯀꯦ ꯇꯧꯕꯅꯤ ꯀꯥꯎꯋꯦ
ꯑꯁ ꯅꯣꯏ ꯖꯒꯥꯗꯤ ꯀꯩ ꯀꯩꯁꯨ ꯅꯠꯇꯦꯗ ꯇꯧꯒꯦꯗꯤ ꯅꯣꯡꯃꯗ ꯑꯗꯨꯝ ꯂꯣꯏ ꯂꯣꯏꯕ ꯌꯥꯕ ꯖꯒꯥꯅꯤꯗ
ꯎꯝ
ꯅꯣꯏꯅ ꯃꯇꯦꯛ ꯃꯆꯦꯠ ꯃꯆꯦꯠ ꯃꯆꯦꯠ ꯇꯧꯕꯩ ꯋꯥꯅꯤ ꯑꯩꯈꯣꯏꯅꯕꯨ ꯇꯧꯔꯗꯤ ꯅꯣꯡꯃꯗ ꯄꯨꯜꯂꯞ ꯂꯣꯏꯁꯟꯂꯦ ꯑꯗꯨꯕꯨ ꯊꯕꯛ ꯑꯣꯏꯅ ꯈꯟꯗꯦꯗ ꯖꯒꯥ ꯌꯥꯝ ꯄꯤꯛꯄ ꯖꯒꯥꯗꯨ ꯑꯁꯦꯡꯕꯅꯦ ꯅꯍꯥꯟꯃꯨꯛ ꯑꯩ ꯊꯥꯕ ꯆꯠꯄꯗꯣ
ꯎꯝ
ꯊꯥꯕ ꯆꯠꯄꯗꯨꯗ ꯖꯒꯥꯗꯣ ꯌꯥꯝ ꯄꯤꯛꯑꯦꯕ ꯑꯗꯨ ꯑꯗꯨꯒꯤ ꯅꯨꯃꯤꯠꯇꯨ ꯄꯨꯔꯥ ꯇꯧꯔꯒꯗꯤ ꯑꯔꯦꯝ ꯑꯔꯦꯝꯕ ꯖꯒꯥꯁꯨ ꯂꯣꯏ ꯉꯟꯅ ꯑꯗꯨꯝ ꯂꯣꯏꯅꯦꯕ
ꯎꯝ
ꯑꯃꯅ ꯌꯣꯄꯥꯛ ꯀꯣꯠꯀꯅꯤ ꯑꯃꯅ ꯅꯣꯏꯅ ꯊꯥꯔꯛꯄꯗ ꯑꯁ ꯀꯌꯥꯝ ꯀꯨꯏꯗꯣꯏꯅꯣ ꯖꯔ ꯖꯔ ꯖꯔ ꯂꯣꯏꯁꯤꯟꯕ ꯌꯥꯏ ꯅꯣꯏꯅ
ꯑꯩꯁ ꯑꯗꯨꯗꯤ ꯃꯐꯝ ꯄꯤꯛꯑꯦꯗꯅ ꯂꯧꯗꯣ
ꯍꯣꯏ ꯄꯤꯛꯑꯦꯕ ꯑꯗꯨ ꯑꯗꯨ ꯈꯛꯇꯪ ꯅꯠꯇꯦꯕ ꯑꯇꯣꯞꯄꯗꯁꯨ ꯑꯗꯨꯝ ꯇꯧꯕꯗ ꯂꯣꯏ ꯂꯣꯏꯅꯦꯕ ꯃꯊꯪ ꯊꯥꯕꯗ ꯀꯩꯅꯣ ꯀꯧꯔꯁꯦ ꯑꯩ ꯑꯗꯨꯝ ꯂꯥꯛꯀꯦ
ꯎꯝ
ꯍꯥꯏꯅ ꯑꯗꯨꯝ ꯀꯣꯜꯂꯅꯤ ꯅꯣꯡꯃꯗ ꯄꯨꯔꯥ ꯂꯣꯏꯁꯟꯁꯦꯕ ꯅꯣꯏꯅ ꯅꯨꯃꯤꯠ ꯃꯔꯤꯅꯤ